ꯑꯣ
ꯍꯜꯑꯣ
ꯇꯥꯕ꯭ꯔꯣ
ꯇꯥꯏꯌꯦ
ꯑꯣ ꯆꯥꯛ ꯆꯥꯔꯕ꯭ꯔꯣ
ꯆꯥ ꯔꯦ ꯍꯣꯏ
ꯀꯩꯏꯟꯖꯥꯡ ꯆꯥꯔꯒꯦ
ꯑꯁ ꯉꯁꯤꯁꯦ ꯀꯩꯅꯣ ꯑ ꯑꯁ ꯗꯥꯎ ꯆꯥꯏꯌꯦ
ꯑꯣ ꯍꯥꯎꯏꯅ ꯆꯝꯅ ꯆꯥꯕꯁꯨ ꯑꯗꯨꯝ ꯍꯥꯎꯕꯅꯤ ꯑꯈꯣꯏꯗꯤ ꯉꯁꯤ ꯀꯩꯅꯣ ꯑꯂꯨꯒ ꯈꯥꯃꯦꯟꯁꯤꯟꯕ ꯆꯥꯏ
ꯈꯥꯃꯦꯟ ꯑꯁꯤꯟꯕ
ꯍꯣꯏ ꯉꯥ ꯊꯣꯡꯕꯁꯨ ꯈꯔ ꯂꯩꯕ ꯀꯣ ꯑꯗꯨꯒꯤ ꯑꯗꯨ ꯈꯛꯇꯪꯒꯁꯨ ꯀꯣꯟꯅꯗꯕ ꯑꯣꯏꯅꯦ ꯃꯈꯥꯗ ꯂꯥꯡꯃꯟꯕꯒꯤ ꯐꯣꯟ ꯇꯧꯕ ꯌꯥꯗꯦꯗꯨꯅ ꯃꯊꯛꯇ ꯀꯥꯈꯠꯂꯤꯅꯦ
ꯗꯩ ꯑꯉꯥꯡ ꯂꯩꯕꯒꯤ
ꯑꯣ ꯎ ꯎꯝ ꯃꯊꯛꯇꯗꯤ ꯀꯥꯕ ꯍꯩꯇꯕ꯭ꯔꯣ
ꯑꯁ ꯑꯗꯨꯅ ꯐꯩꯅꯦ
ꯍꯥꯏꯔꯝꯃꯒ ꯆꯠꯂꯤꯅꯦ ꯑꯩ ꯍꯧꯖꯤꯛ
ꯇ꯭ꯔꯤꯛꯇꯣ
ꯍꯣꯏ
ꯐ꯭ꯔꯦꯁ ꯑꯣꯏꯅ ꯌꯥꯔꯦ ꯑꯩ ꯉꯁꯤ ꯏꯔꯨꯕ ꯗꯣ
ꯎꯝ
ꯏꯁꯤꯡ ꯃꯣꯠꯄꯗꯣ ꯏꯔꯨꯒꯦ ꯆꯠꯄ ꯑ ꯎꯝ ꯑꯩꯅ ꯎꯝ ꯍꯨꯟꯗꯣꯛꯄ ꯆꯠꯄꯗꯀꯣ ꯆꯠꯄꯅꯦꯕ ꯑꯗꯣ ꯀꯦ ꯑꯩꯅ ꯇꯧ ꯇꯧꯔꯒꯦꯅ ꯆꯠꯄꯅꯦꯕ ꯑꯗꯣ ꯆꯠꯄꯗ ꯑꯩꯅ ꯑꯩꯅ ꯐꯅꯦꯛꯁꯨ ꯄꯨꯗꯦꯕ ꯇꯧꯋꯦꯜ ꯑꯃꯈꯛꯇ ꯄꯥꯏꯔꯒꯖꯕꯅꯦꯕ ꯑꯗꯨ ꯕꯥꯠꯔꯨꯝ ꯍꯦꯛ ꯌꯧꯕꯗ ꯏꯔꯨꯅꯤꯡꯕ ꯐꯥꯎꯔꯛꯄꯗꯣ ꯑꯗꯨꯒꯤ ꯑꯣ ꯏꯔꯨꯅꯤꯡꯕ ꯐꯥꯎꯔꯛꯄ ꯏ ꯏꯁꯤꯡ ꯈꯛꯇ ꯋꯥꯆꯞ ꯈꯛꯇ ꯇꯧꯕꯗꯤ ꯑꯁ ꯌꯥꯝꯅ ꯐ꯭ꯔꯦꯁ ꯑꯣꯏꯔꯦꯗꯅ
ꯍꯣꯏ
ꯑꯩꯅ ꯐꯤꯔꯣꯜꯗꯣ ꯂꯣꯏ ꯂꯧꯊꯣꯛꯑꯒ
ꯎꯝ ꯌꯥꯏ ꯑꯗꯨꯁꯨ ꯑꯩꯗꯤ ꯉꯁꯤ ꯆꯠꯂꯝꯗꯥꯏꯗ ꯏꯔꯨꯔꯒ ꯆꯠꯂꯦ ꯑꯗꯨꯅ ꯍꯧꯖꯤꯛ ꯀꯩꯅꯣ ꯍꯜꯂꯛꯄꯗꯗꯤ ꯑꯃꯨꯛ ꯏꯔꯨꯗ꯭ꯔꯦ ꯋꯥꯠꯁꯞ ꯈꯛꯇꯪ ꯇꯧꯔꯒ ꯑꯗꯨꯝ ꯊꯣꯛꯑ ꯍꯌꯦꯡ ꯑꯣꯔꯛꯄꯒ ꯑꯃꯨꯛ ꯑꯣꯏꯔꯨꯔꯒꯦꯅꯦ ꯌꯥꯗꯕꯅꯦ ꯍꯣꯏ ꯄꯔꯐ꯭ꯌꯨꯝ ꯀꯩꯅꯣ ꯍꯣꯏ ꯄꯔꯐ꯭ꯌꯨꯝ ꯁꯤꯖꯤꯟꯅꯕꯅꯤꯅꯀꯣ ꯉꯛꯀꯗꯣ ꯌꯥꯗꯦ
ꯑꯗꯨꯅ‌ꯦ ꯌꯥꯝ ꯅꯨꯡꯉꯥꯏꯇꯦꯕ
ꯍꯣꯏ ꯅꯨꯡꯉꯥꯏꯇꯝꯅꯦ ꯑꯗꯨꯗꯣ ꯅꯣꯏ
ꯎ ꯀꯗꯥꯅ‌ꯣꯗ ꯂꯣꯏꯗ꯭ꯔꯔꯤꯗ ꯇꯟꯕꯗ
ꯎꯡ ꯑꯩ ꯆꯠ ꯑꯩ ꯆꯠꯄꯗꯣ ꯑꯗꯨ ꯑꯣ ꯑꯩ ꯆꯠꯄꯗꯣ ꯑꯗꯨ ꯉꯥꯏꯍꯥꯛ ꯂꯩꯔꯒ ꯑꯗꯨꯝ ꯆꯠꯈ꯭ꯔꯕ ꯅꯣꯏꯁꯨ
ꯅꯪ ꯆꯠꯄꯗ ꯑꯗꯨꯝ ꯆꯠꯂꯦ ꯑꯩꯈꯣꯏꯅꯤꯁꯨ ꯐꯣꯇꯣ ꯈꯔꯗꯤ ꯀꯥꯞꯄꯦ ꯐꯣꯇꯣ ꯈꯔ ꯀꯥꯞꯄꯒ ꯑꯗꯨꯝ ꯑꯗꯨꯝ ꯆꯠꯂꯦ ꯑꯁ ꯅꯨꯡꯁꯥ ꯁꯥ ꯑꯩꯈꯣꯏ ꯂꯝꯕꯤ ꯆꯪꯕꯗ ꯆꯠꯂꯤꯕ ꯑꯥꯁ ꯑꯗꯨꯗ
ꯍꯔꯣꯛ ꯌꯥꯝ ꯅꯨꯡꯉꯥꯏꯇꯦ ꯅꯪ ꯈꯣꯟꯗꯣ ꯇꯠꯂꯦꯕ ꯑꯗꯨꯅ ꯅꯨꯡꯉꯥꯏ
ꯑꯗꯨ ꯑꯪꯀꯣ
ꯏ ꯃꯗꯨꯣ ꯑꯗꯨꯒ ꯐꯝꯃꯒ ꯑꯗꯨꯝ ꯂꯩꯅꯤꯡꯕ ꯑꯣ ꯑꯁ ꯈꯪꯗꯦ ꯗ
ꯐꯣꯟ ꯇꯧꯕ ꯌꯥꯝ ꯅꯨꯡꯉꯥꯏꯇꯦꯅꯦ ꯁꯤꯁꯦ
ꯑꯣ ꯅꯦꯠ ꯅꯨꯡꯉꯥꯏꯇꯕꯒꯤꯅꯦ ꯈꯔ
ꯅꯪ ꯈꯣꯟꯗꯣꯛꯑꯣ ꯑꯃꯨꯛ ꯇ ꯑꯃꯨꯛ ꯇꯥꯗꯕ ꯑꯃꯨꯛ ꯁꯨꯃꯥꯏꯅ ꯇꯧꯋꯦ
ꯇꯠꯇꯕꯒꯤꯅꯤ
ꯎꯝ꯫
ꯍꯧꯖꯤꯛꯇꯤ ꯇꯥꯔꯕꯣ꯫
ꯇꯥꯔꯦ ꯍꯧꯖꯤꯛ ꯑꯃꯨꯛ ꯍꯣꯢ꯫
ꯑꯣ꯫ ꯈꯔ ꯀꯟꯅ ꯉꯥꯝꯕꯤꯒꯦ ꯑꯥ ꯈꯔ ꯀꯟꯅ ꯉꯥꯝ ꯄꯤꯔꯦ ꯑꯗꯨꯗꯤ꯫
ꯑꯣ꯫ ꯍꯥ ꯍ ꯅꯨꯡꯉꯥꯏꯔꯦ ꯃꯣꯢꯁꯦ꯫
ꯎꯝ ꯁꯨꯇꯤ ꯁꯨꯇꯤ ꯄꯤꯗ꯭ꯔꯣ ꯅꯣꯏ ꯑꯉꯥꯡ ꯑꯉꯥꯡꯁꯤꯡꯒꯤꯗꯣ꯫
ꯑꯉꯥꯡ ꯑꯅꯤꯒꯤꯗꯨꯗꯤ ꯄꯤꯌꯦ ꯑꯦꯛꯖꯥꯝ ꯑꯗꯨ ꯄꯤꯛꯇ꯭ꯔꯨꯗꯣ꯫ ꯉꯁꯤꯅ ꯍꯧꯕꯅꯦꯕ ꯑꯗꯨ ꯁꯨꯇꯤ ꯐꯪꯗ꯭ꯔꯦ꯫ ꯑꯗꯨꯒ ꯃꯣꯏ ꯕꯤ ꯑꯥ ꯕꯤ ꯄꯦꯁꯨ ꯂꯩꯕ ꯐꯪꯗ꯭ꯔꯦ ꯃꯥ꯫
ꯑꯁ ꯅꯨꯡꯉꯥꯏꯇꯦꯅꯦ ꯐꯔꯛ
ꯅꯨꯉꯥꯏꯇꯦ꯫ ꯍꯣꯢ꯫ ꯐꯔꯛ ꯀꯌꯥꯝ ꯇꯥꯏ ꯍꯟꯗꯛꯁꯦ꯫ ꯊꯥꯏꯅꯗꯤ ꯀꯩꯅꯣ ꯄꯨꯖꯥ ꯂꯩꯕ ꯃꯇꯝꯗ ꯑꯗꯨꯒꯨꯝꯕ ꯃꯇꯝꯗ ꯈꯛꯇꯪ ꯇꯧꯕꯅꯦꯕ꯫ ꯍꯟꯗꯛꯇꯤ ꯈꯪꯗꯦ ꯀꯃꯥꯏ ꯇꯧꯔꯤꯔꯥ꯫ ꯁꯨꯇꯤꯗꯨ ꯌꯥꯝ ꯆꯥꯟꯅꯗꯦꯕ ꯑꯗꯨꯒ ꯃꯣꯏ ꯁꯦꯟꯇ꯭ꯔꯦꯜꯒꯤ ꯀꯩꯅꯣ ꯇꯥꯕ꯭ꯔꯣ ꯈꯣꯏꯗꯁꯨ ꯍꯣꯏ꯫ ꯌꯥꯎ ꯁꯨꯛꯐꯪ ꯐꯪꯗꯕꯅꯦ꯫ ꯁꯨꯇꯤꯗꯨ ꯆꯥꯟꯅꯗꯦꯕ ꯃꯣꯏꯗꯤ ꯁꯤꯒꯨꯝ ꯃꯇꯝꯗ ꯁꯨꯇꯤ ꯊꯥꯗꯃꯤꯅ꯫ ꯍꯩꯅꯧ ꯆꯥꯅꯤꯡꯉꯦ ꯌꯥꯝ ꯊꯨꯝꯕ꯫ ꯎꯝ꯫
ꯨ ꯆꯥꯅꯤꯡꯉꯦꯗ ꯊꯨꯝꯕꯗꯤ꯫
ꯍꯣꯢ꯫
ꯆꯝꯄ꯭ꯔꯥ ꯆꯥꯅꯤꯡꯉꯦ ꯑꯩ ꯍꯧꯖꯤꯛꯇꯤ ꯃꯣꯔꯣꯛꯀ꯫ ꯃꯣꯔꯣꯛꯀ ꯈꯔ ꯁꯥꯔꯒꯀꯣ꯫
ꯎꯝ꯫
ꯑꯁ ꯑꯩꯈꯣꯏꯗꯤ ꯀꯥꯡ ꯌꯥꯝꯕꯅꯤꯅꯀꯣ ꯑꯁ꯫ ꯅꯨꯡꯇꯤꯒꯤ ꯐꯦꯟ ꯊꯥꯔꯒ ꯑꯗꯨꯝ ꯇꯨꯝꯃꯒꯦꯀꯣ ꯅꯨꯡꯇꯤꯒꯤ ꯀꯥꯡꯗꯣ ꯇꯔꯥꯒꯨꯝꯕꯗꯤ ꯑꯗꯨꯝ ꯇꯥꯔꯝꯒꯅꯤ ꯍꯧꯒꯠꯂꯛ ꯄꯗ
ꯍꯗꯤ ꯀꯩ ꯀꯥꯏ ꯀꯥꯏ ꯆꯛꯀꯅꯤꯅꯥ
ꯆꯠꯂꯣꯏ ꯍꯌꯦꯡꯗꯤ ꯌꯨꯝꯗ ꯊꯕꯛ ꯊꯕꯛ ꯀꯩꯅꯣ ꯇꯧꯒꯅꯤꯕ ꯂꯥꯛꯀꯅꯦꯕ ꯌꯒ ꯁꯤ ꯌꯨꯝꯗ ꯂꯩꯕ ꯈꯔꯅ ꯊꯕꯛ ꯁꯨꯕ ꯃꯣꯏꯁꯨ ꯆꯠꯀꯅꯤ ꯊꯕꯛ ꯁꯨꯕ ꯃꯣꯏꯁꯨ ꯆꯠ‌‌ ꯀꯅꯤ ꯌꯨꯝꯗꯁꯨ ꯂꯥꯛꯀꯅꯤ ꯂꯥꯛꯄ ꯃꯤꯁꯤꯡꯗꯣ ꯁꯦꯕꯥ ꯇꯧꯅꯤꯡꯉꯥꯏ ꯑꯩꯅ ꯑꯃꯨꯛ ꯍꯣꯏ ꯄꯤꯖꯥ ꯄꯤꯊꯛ ꯇꯧꯅꯤꯡꯉꯣꯏ
ꯂꯩꯔꯅꯤ ꯑꯉꯥꯡꯁꯤꯡꯒꯤꯁꯨ ꯍꯥꯏꯑꯣ
ꯍꯣꯏ ꯌꯨꯝ ꯁꯥꯕ ꯈꯜ ꯄꯊꯕꯛꯁꯦ ꯊꯕꯛ ꯌꯥꯝ ꯆꯤꯜꯂꯦ ꯁꯤꯒꯨꯝꯕ ꯇꯧꯕꯁꯦ
ꯑꯗꯨꯅꯤ
ꯍꯣꯔꯦꯟ ꯀꯣꯟꯅ ꯑꯩꯈꯣꯏ ꯇ꯭ꯔꯥꯟꯁꯐꯔ ꯆꯠꯂꯀꯥꯟꯗ ꯌꯨꯝ ꯁꯥꯕ ꯂꯣꯏꯕ ꯏꯃꯨꯡꯗꯣ ꯊꯤꯔꯨꯒ ꯆꯠ ꯇꯣꯏꯅꯦ
ꯑꯗꯨꯅꯦ ꯑꯃꯨꯛ ꯁꯥꯔꯒ ꯂꯩꯗꯣꯏꯗꯣ
ꯑꯃꯨꯛ ꯁꯥꯔꯒ ꯂꯩꯗꯣꯏꯗꯣ ꯑꯩ ꯇꯜꯂꯦ ꯑꯩꯈꯣꯏꯒꯤ ꯀꯩꯅꯣ ꯑꯩꯈꯣꯏꯒꯤ ꯄꯣꯁ ꯄꯣ ꯇꯤꯡ ꯄꯣꯁꯇꯤꯡ ꯃꯐꯝꯗꯣ ꯈꯔ ꯂꯩꯕ ꯅꯨꯡꯉꯥꯏꯒꯗꯕ ꯃꯐꯝ ꯑꯣꯏꯔꯗꯤ ꯅꯨꯡꯉꯥꯏꯅꯤꯕꯣ
ꯑꯗꯨꯅꯦ
ꯑꯁ ꯍꯩ ꯒꯌ꯭ꯥꯟꯇꯥꯗ꯭ꯔꯦꯗ ꯑꯩꯈꯣꯏ ꯇꯣꯂꯣꯞꯁꯨ ꯑꯁ ꯆꯪꯉꯗꯤ ꯐꯗꯣꯏꯅꯦ
ꯑꯗꯨꯅꯦ ꯍꯥ
ꯀꯩ ꯀꯩ ꯇꯧꯔꯨꯅꯤ ꯈꯪꯗ꯭ꯔꯦꯗ ꯅꯩ ꯍꯟꯗꯛ ꯀꯩꯀꯩ ꯗ꯭ꯔꯃꯥ ꯌꯦꯡꯉꯤꯅꯣ
ꯑꯩ ꯀꯩꯅꯣ ꯑ ꯑꯃ ꯕꯪꯒ꯭ꯂꯥꯗꯦꯁꯀꯤ ꯑꯃ ꯌꯦꯡꯉꯦ
ꯑ
ꯀꯩꯅꯣꯅꯦ ꯃꯨꯚꯤꯅꯦ ꯑꯁ ꯌꯥꯝ ꯅꯨꯡꯉꯥꯏꯌꯦ ꯈꯔ ꯔꯐ ꯑꯣꯏ ꯍꯥꯏꯔꯒꯁꯨꯀꯣ ꯃꯤꯡ ꯀꯩꯅꯣ ꯌꯦꯡꯅꯤꯡꯗꯕ ꯃꯤ ꯇꯤꯁꯨꯛꯌꯦꯡ ꯌꯦꯡꯅꯤꯡꯉꯣꯏ ꯁꯨꯛ ꯄꯝ ꯄꯥꯝꯃꯣꯏꯕ ꯑꯩꯗꯤ ꯇ꯭ꯔꯦꯂꯔꯒꯨꯝꯕ ꯈꯔ ꯀ ꯁꯣꯔꯠꯁꯇꯣ
ꯑ
ꯇꯧꯕꯗꯒꯤ ꯑꯗꯨꯗꯒꯤ ꯊꯤꯔꯤꯅꯦꯕ
ꯎꯝ
ꯌꯦꯡꯉꯦ ꯑꯗꯨꯗꯣ
ꯑꯗꯨꯒꯤ ꯑꯗꯨ ꯅꯨꯄꯥꯗꯨ ꯑꯗꯨ ꯅꯨꯄꯥꯒꯤ ꯀꯩꯅꯣ ꯗ꯭ꯔꯃꯥ ꯀꯟꯅ ꯊꯤꯔꯤꯅꯦ ꯃꯨꯚꯤ ꯊꯤꯔꯤꯅꯤ
ꯐꯖꯔꯗꯤ ꯑꯗꯨꯝ ꯌꯦꯡꯕ ꯅꯨꯡꯉꯥꯏꯕꯅꯤꯗ
ꯅꯨꯡꯉꯥꯏꯌꯦ ꯃꯣꯏꯒꯤꯗꯨ ꯃꯁꯛꯇꯨ ꯌꯥꯝ ꯐꯖꯕ
ꯎꯝ ꯑꯩꯁꯨ ꯌꯥꯝ ꯐꯖꯕ ꯐꯤꯂꯝ ꯌꯦꯡꯅꯤꯡꯉꯦ
ꯎ ꯁꯤꯗꯥ ꯍꯣꯁꯄꯤꯇꯥꯜꯗ ꯈ꯭ꯋꯥꯏꯗꯒꯤ ꯌꯥꯝ ꯀꯩꯅꯣ ꯎꯉꯤꯕ ꯌꯥꯝ ꯅꯛꯑꯦꯕ
ꯎꯝ
ꯃꯣꯢꯒꯤ ꯂꯥꯢꯠꯇꯣ ꯌꯥꯝ ꯉꯥꯜꯂꯦ ꯃꯣꯢꯒꯤꯗꯣ ꯌꯥꯝ ꯁꯦꯡꯅ ꯎꯏꯑꯦꯕ ꯍꯣꯏ
ꯑꯗꯨꯅ ꯂꯩꯕ ꯅꯨꯡꯉꯥꯏ ꯅꯨꯡꯉꯥꯢꯒꯅꯤ
ꯎꯝ
ꯑꯁ ꯉꯁꯤꯗꯤ ꯈꯔ ꯀꯩꯅꯣ ꯇꯧꯋꯦꯗ ꯃꯤꯠꯁꯦ ꯎꯝ ꯇꯨꯝꯅꯤꯡ ꯇꯨꯝꯅꯤꯡꯕ ꯎꯝ ꯎꯝ ꯉꯁꯤ ꯈꯛꯇ ꯑꯃꯨꯛ ꯆꯠꯊꯣꯛꯄꯒꯤꯗꯣ
ꯍꯣꯏ ꯑꯁ ꯑꯩꯗꯤ ꯈꯣꯡꯗꯣ ꯌꯥꯗ꯭ꯔꯦ
ꯎꯝ
ꯇꯞ
ꯑꯩꯁꯨꯠꯂꯥꯏ ꯉꯁꯥꯏꯗꯣ ꯅꯥꯕꯅ ꯑꯥ
ꯇ꯭ꯔꯨꯗꯣ ꯑꯩꯒꯤ ꯃꯤꯡ ꯁꯣꯜꯂꯒ ꯑꯁ ꯑꯩꯒꯤ ꯃꯤꯡꯗꯣ ꯑꯩꯒꯤ ꯃꯤꯡꯗꯣ ꯏꯁꯩ ꯀꯩꯩꯅꯣ ꯁꯛꯑꯒ ꯂꯩꯌꯦ ꯃꯈꯥꯗ
ꯑꯦ ꯑꯦꯁ ꯑꯩꯗꯣ ꯅꯥꯕ ꯅꯥ ꯌꯥꯗꯕꯅꯤ ꯉꯁꯥꯏ
ꯑꯣ ꯑꯩꯗꯤ ꯒꯥꯔꯤ ꯆꯠꯄꯒꯤ ꯑꯃꯨꯛ ꯐ ꯅꯨꯡꯉꯥꯏꯔꯦ ꯆꯠꯂꯝꯗꯗꯤ ꯑꯩꯁꯨ ꯁꯤꯔꯝꯗꯣꯢꯅꯤ ꯎ
ꯀꯩ ꯐꯤꯂꯝ ꯌꯦꯡꯉꯗꯤ ꯐꯥꯗꯣꯏꯅꯣ ꯈꯪꯗ꯭ꯔꯦꯗ
ꯕꯣꯜ ꯌꯦꯡꯅꯤꯡꯒꯦ ꯇꯧꯔꯤꯕꯅꯦ ꯑꯗꯣ ꯑꯁ ꯇꯨꯝꯅꯤꯡꯕꯗ ꯍꯥꯜꯂꯦꯅꯦ ꯑꯩꯁꯦ ꯍꯧꯖꯤꯛ
ꯑꯩꯁꯨꯨꯉꯔꯥꯡ ꯇꯨꯅꯤꯡꯕꯃꯒ ꯕꯣꯜꯒ ꯌꯦꯡꯗ꯭ꯔꯦꯗ ꯑꯩꯗꯣ ꯀꯕꯣ ꯕꯔꯗꯦꯒꯤ ꯌꯦꯡꯅꯤꯡꯕꯅꯦꯕ
ꯑꯥ
ꯑꯗꯣ ꯑꯩꯗꯣ ꯍꯧꯖꯤꯛ ꯉꯁꯤ ꯍꯥꯏꯕꯒꯤꯦ ꯑꯩꯗꯣ ꯎꯝꯅꯨꯡꯗꯥꯥꯡ ꯅꯨꯡꯗꯥꯥꯡꯅ ꯊꯥꯏ ꯍꯥꯏꯕ ꯑꯗꯨꯝ ꯀꯥꯎꯔꯕ ꯑꯗꯨꯗꯒꯤ ꯑꯌꯨꯛꯇꯒꯤ ꯑꯃꯨꯛ ꯌꯦꯡꯕꯤꯒ ꯂꯣꯏꯈ꯭ꯔꯦ ꯍꯥꯏꯕꯗꯣ ꯈꯪꯉꯤꯅꯦꯕ
ꯑꯣ ꯏꯅꯥꯅꯨꯄꯤꯅ ꯀꯩꯅꯣ ꯅꯨꯗꯜꯁ ꯊꯣꯡꯕꯤꯌꯣ ꯑꯗꯨꯒ ꯀꯩꯅꯣ ꯕ꯭ꯔꯥꯎꯟꯗꯣ ꯁꯦꯝꯗꯣ ꯑꯗꯣ ꯐ꯭ꯔꯣꯖꯟ ꯑꯣꯏꯕ ꯀꯩꯅꯣ ꯂꯩꯔꯛ ꯄ ꯑꯗꯨꯒꯤ ꯑꯗꯨꯁꯨ ꯁꯦꯝꯕꯤꯌꯨ ꯍꯥꯏꯕ ꯑꯩꯅ ꯇꯟꯕ ꯑꯩꯈꯣꯏ ꯆꯥꯅꯤꯡꯉꯗꯤ ꯁꯦꯝꯕ ꯅꯨꯡꯉꯥꯏꯕ ꯇꯟꯗꯗꯤ ꯍꯔ ꯑꯩ ꯇꯂꯗꯤ ꯁꯦꯝꯃꯅ ꯁꯦꯝꯝꯅꯤꯡꯅꯦꯕ ꯑꯗꯨꯒꯤ
ꯎꯝ
ꯁ꯭ꯋꯤꯝꯗꯣ ꯌꯥꯝ ꯑꯁ ꯌꯥꯝ ꯍꯥꯎꯋꯦ ꯌꯥꯝ ꯆꯝꯅ ꯁꯦꯝꯕꯅꯦꯕ ꯊꯥꯎ ꯊꯥꯎ ꯈꯖꯤꯛ ꯈꯤꯇꯪ ꯀꯩꯅꯣ ꯇꯧꯔꯦ ꯑꯗꯨꯒ ꯒꯥꯔꯂꯤꯛꯇꯣ ꯀꯩꯩꯅꯧꯔꯒꯞꯦ ꯒ ꯇꯞ ꯄꯁꯃꯦ ꯑꯗꯨꯒ ꯊꯨꯝ ꯈꯔ ꯍꯥꯞ ꯄꯦ ꯑꯗꯨꯒ ꯀꯩꯅꯣ ꯆꯤꯂꯤ ꯄꯥꯎꯗꯔ ꯈꯤꯇꯪꯒ ꯎ ꯑꯗꯨꯃꯥꯏ ꯇꯔ ꯀ ꯕꯇꯔꯕꯔ ꯕꯇꯔ ꯈꯟꯖꯤꯩ ꯑꯗꯨꯒ ꯊꯣꯡꯕ ꯌꯥꯝ ꯍꯥꯎꯋꯦ ꯆꯥꯏ ꯇꯧꯕꯅꯦꯕ ꯑꯗꯨꯃꯥꯏꯅ ꯇꯧꯔꯒ ꯑꯗꯨꯒ ꯅꯨꯗꯜꯁ ꯀꯥ ꯆꯥꯕ ꯕꯨꯜꯗꯣꯛ
ꯏꯁꯅ ꯗꯁꯗꯤ ꯆꯥꯅꯤꯡꯒꯦꯗ ꯑꯩꯗꯤ
ꯕꯨꯗ ꯀꯩꯅꯣ ꯀ꯭ꯝꯆꯤ ꯐ꯭ꯂꯦꯕꯔ ꯀꯩꯅꯣ ꯑꯣꯏꯕꯗꯣ ꯈꯔ ꯁꯤꯜꯂꯤ ꯇꯧꯕꯗꯣ ꯑꯗꯨꯒ ꯆꯥꯔꯒ ꯌꯥꯝ ꯍꯥꯎꯋꯦ ꯃꯤꯛꯁ ꯇꯧꯔꯒ ꯀꯣꯝꯕꯤꯅꯦꯁꯟꯗꯣ ꯌꯥꯝ ꯆꯥꯟꯅꯕ ꯍꯥꯏꯇꯥꯔꯦ
ꯎꯝ ꯁꯔꯤꯕꯨꯗꯤ ꯆꯥꯅꯤꯡꯉꯦꯗ ꯑꯩꯁꯨ
ꯎꯝ ꯑꯁ ꯇꯥꯉꯦ
ꯄꯩꯁꯥ ꯂꯩꯗ
ꯀꯩꯅꯣ ꯄꯤꯁ ꯃꯣꯏ ꯀꯩꯅꯣꯗꯣ ꯃꯉꯥ ꯀꯩꯅꯣ ꯇꯔꯨꯛ ꯇꯔꯦꯠ ꯈꯛꯇꯪꯅꯦ
ꯀꯌꯥꯅꯥ
ꯄꯤꯁ ꯇꯔꯨꯛ ꯇꯔꯦꯠꯇ ꯊ꯭ꯔꯤ ꯍꯟꯗ꯭ꯔꯦꯠ ꯌꯥꯔꯥ ꯑꯣꯏꯕꯅꯦ ꯀ ꯆꯇ꯭ꯔꯣ ꯄ ꯇꯨꯅꯦꯕ ꯑꯩꯈꯣꯏꯒꯤ ꯑꯩꯈꯣꯏꯒꯤ ꯀꯩꯅꯣ ꯄꯣꯏꯟ ꯐꯤꯡꯒꯔꯁ ꯁꯥꯏꯖꯅꯦꯕ ꯍꯥꯏꯗꯤ ꯃꯣꯏꯅ ꯂꯣꯏ ꯁꯦꯝꯃꯒ ꯔꯦꯗꯤꯗꯨ ꯏꯠꯇꯣ ꯑꯗꯨꯅꯦꯕ ꯑꯩꯈꯣꯏꯅ ꯉꯧꯔꯒ ꯆꯥꯛ ꯇꯥꯕ ꯑꯗꯨ ꯈꯛꯇꯪꯗꯨꯅ
ꯎꯝ
ꯑꯣ ꯃꯣꯏꯒꯤ ꯀꯩꯅꯣ ꯅꯞꯁꯟꯕ ꯀꯩꯅꯣ ꯑꯥꯏꯁ ꯃꯌꯥꯝꯗꯣ ꯂꯣꯏ ꯂꯧꯊꯣꯛꯀꯗꯕꯅꯦꯕ ꯂꯧꯊꯣꯛꯈ꯭ꯔꯗꯤ ꯄꯤꯇ꯭ꯔꯨ